ꯎꯝ
ꯍꯜꯂꯣ ꯑꯁ
ꯆꯥꯎ ꯆꯥꯎ ꯉꯝꯗ꯭ꯔꯕ ꯃꯥ
ꯑꯥ
ꯃꯩꯇꯩꯂꯣꯟ ꯉꯥꯡꯕꯗ ꯈꯅꯥꯎꯕꯁꯦ ꯂꯣꯏ ꯀꯪꯉꯕꯣ
ꯑꯦ ꯌꯥꯗ꯭ꯔꯦ ꯀꯥꯡ ꯄꯥꯏꯁꯤꯟꯈ꯭ꯔꯦ
ꯂꯣꯏꯔꯦ ꯑꯗꯨꯅ ꯌꯥꯝꯃꯗ ꯀ ꯄꯥꯏꯔꯣ
ꯏ ꯍꯜꯂꯣ ꯍꯥꯏ ꯀꯥꯝ
ꯂꯣꯏꯔꯦꯗꯥꯛꯕꯨ
ꯅꯪꯗꯤ ꯄꯨꯡ ꯀꯌꯥ ꯑꯗꯨꯝꯒꯦ
ꯑꯩꯅ ꯑꯗꯣ ꯑꯥ ꯀꯩꯅꯣꯗ ꯌꯨꯝꯗ ꯂꯩꯔꯤꯀꯥꯟꯗꯣ
ꯎꯝ
ꯑꯗꯨꯗꯗꯤꯕꯣ ꯊꯦꯡꯅ ꯇꯨꯝꯃꯦꯕ ꯑꯩꯗꯣ ꯑꯁ ꯊꯦꯡꯅ ꯑꯗꯨꯝ ꯇꯨꯝꯃꯤꯗ
ꯉꯔꯥꯡꯅꯤ ꯉꯟꯅ ꯇꯨꯝꯕ ꯃꯥꯜꯂꯦ ꯄꯨꯡ ꯇꯔꯥꯃꯨꯛꯇꯤ ꯄꯨꯡ ꯇꯔꯥꯃꯥꯊꯣꯏ ꯐꯥꯎ ꯇꯥꯗ꯭ꯔꯤ ꯀꯥꯗꯣ ꯇꯨꯝꯃꯦ ꯑꯩꯗꯣ
ꯎ
ꯉꯝꯇ ꯍꯧꯒꯠꯄꯒꯤꯀꯣ
ꯀꯔꯤ ꯊꯕꯛ ꯂꯩꯔꯤꯒꯦ
ꯊꯃꯛ ꯂꯩꯇꯦꯗ
ꯑꯩꯗꯤ ꯌꯥꯔ
ꯑꯁ ꯅꯣꯏꯗꯤ ꯊꯦꯡꯅ ꯑꯗꯨꯝ ꯍꯧꯒꯠꯂꯁꯨ ꯌꯥꯏꯌꯦ
ꯌꯥꯗꯦ ꯊꯅ ꯍꯧꯒꯠꯄꯗꯨꯅꯦ ꯈꯣꯟꯊꯤ ꯌꯥꯥꯔꯤꯁꯦ ꯍꯟꯁ
ꯑꯩꯈꯣꯌ ꯁꯨ ꯆꯩ ꯑꯦ
ꯅꯪꯒꯤ ꯐꯥꯏ ꯑꯣꯏꯕꯁ ꯃꯤꯗꯤ ꯀꯩꯁꯨ ꯍꯥꯏꯔꯝꯃꯣꯏꯗ
ꯑꯦ ꯑꯩꯈꯣꯏꯁꯦ ꯅꯨꯄꯤꯅꯦ ꯅꯣꯏꯁꯦ ꯁꯨꯃꯥꯏꯅ ꯍꯥꯏꯌꯦ ꯑꯩꯈꯣꯏꯁꯤꯗꯤ ꯎꯝ ꯊꯦꯡꯉꯗꯤꯀꯣ ꯑꯁ ꯀꯃꯥꯏꯅ ꯇꯧꯗꯣꯏꯅꯣ ꯅꯪ ꯌꯨꯝꯒ ꯄꯥꯔꯗꯤ ꯀꯃꯥꯏꯅ ꯇꯧꯗꯣꯏꯅꯣ ꯁꯨꯂꯥꯏ ꯇꯨꯝꯃꯒ ꯂꯩꯗꯣꯏꯅꯣ
ꯎꯝ ꯑꯗꯨꯅꯤ ꯆꯨꯝꯃꯦ
ꯑꯗꯨꯣ ꯉꯥꯡꯉꯦ ꯑꯩꯈꯣꯏꯗꯗꯤ
ꯎꯝ ꯉꯍꯥꯡꯕ ꯇꯥꯕꯅꯦ ꯅꯨꯄꯤꯅ ꯑꯗꯨꯃꯥꯏꯅ ꯀꯨꯏꯅ ꯇꯨꯝꯕ ꯌꯥꯗꯣꯏꯅꯦ
ꯍꯣꯏ ꯑꯗꯨꯅꯦ ꯑꯗꯨꯒꯤ ꯉꯟ ꯍꯧꯒꯗ꯭ꯔꯗꯤ ꯌꯥꯗꯦꯕ
ꯎꯝ ꯅꯨꯄꯤꯗꯤ ꯄꯨꯡ ꯃꯉꯥ ꯇꯔꯨꯛ ꯇꯥꯔꯗꯤ ꯍꯧꯒꯠꯄ ꯌꯥꯔꯦ
ꯄꯨꯡ ꯍꯧꯖꯤꯛ ꯍꯧꯖꯤꯛꯀꯥꯟꯗꯤꯕꯣ ꯁꯦ ꯃꯩꯁꯤꯡꯗ ꯀꯩꯅꯣ ꯆꯥꯛ ꯌꯦꯟꯁꯥꯡ ꯊꯣꯡꯗ꯭ꯔꯕꯅꯤꯅꯀꯣ ꯒ꯭ꯌꯥꯁꯇ ꯉꯥꯛꯇꯥ ꯊꯣꯡꯕꯅꯤꯅ ꯑꯗꯨ ꯊꯣꯡꯕꯗꯨ ꯄꯨꯡ ꯑꯃ ꯃꯈꯥꯏ ꯁꯨꯃꯥꯏꯅ ꯑꯗꯨꯝ ꯊꯣꯡꯕ ꯂꯣꯏꯕ ꯌꯥꯏꯗꯅ
ꯑꯗꯨ ꯑꯣꯏꯔꯁꯨ ꯂꯩꯗꯅ
ꯎꯝ ꯍꯣꯏ
ꯌꯥꯝ ꯀꯨꯏꯅ ꯇꯨꯝꯃꯗꯤ ꯀꯩꯅꯣ ꯅꯨꯄꯤꯒ ꯃꯁꯤꯜꯂꯛꯇ꯭ꯔꯦꯕ ꯅꯨꯄꯤꯒꯤ ꯒꯨꯟ ꯂꯩꯔꯛꯇ꯭ꯔꯦꯕ
ꯑꯩꯈꯣꯏꯗꯤꯀꯣ ꯑꯩꯈꯣꯏ ꯏꯃꯨꯡꯗꯣ ꯑꯩꯈꯣꯏ ꯑꯩꯈꯣꯏ ꯏꯄꯥꯗꯤ ꯑꯇꯣꯝꯕꯅꯦꯕꯀꯣ ꯑꯗꯨꯗꯤ ꯏꯕꯣꯛꯀ ꯑꯩꯈꯣꯏ ꯏꯄꯨꯒꯗꯣ ꯑꯍꯜ ꯑꯍꯜ ꯂꯩꯕꯒꯤ ꯀꯩꯅꯣ ꯇꯧꯋꯕ ꯁꯤꯡꯗꯣ ꯃꯩ ꯃꯩ ꯇꯤꯛꯄꯗꯣ ꯑꯗꯣ ꯑꯗꯨꯝ ꯀꯥꯂꯦꯟ ꯑꯣꯏꯒꯦꯔꯥ ꯏꯪꯊꯝꯊꯥ ꯑꯣꯏꯒꯦꯔꯥ ꯑꯗꯨꯝ
ꯑ ꯃꯩ ꯇꯦꯛꯇꯕ ꯌꯥꯗꯦ
ꯑꯍꯟꯁꯤꯡꯗꯤ ꯃꯣꯏ ꯀꯩꯅꯣ ꯇꯧꯕꯩꯅꯦꯗ ꯊꯥꯏꯅꯗꯒꯤ ꯑꯗꯨꯝ ꯇꯤꯔꯛꯄꯅꯤꯅꯀꯣ
ꯎꯝ
ꯑꯁ ꯑꯩꯗꯣ ꯉꯁꯤ ꯕꯖꯥꯔꯁꯨ ꯆꯠꯄꯅꯦꯕꯀꯣ
ꯎꯝ
ꯑꯩꯗꯣ ꯄꯩꯁꯥ ꯄꯩꯁꯥꯗꯣ ꯀꯌꯥꯅꯣ ꯑꯩꯅ ꯄꯨꯌꯣ ꯎ ꯃꯤꯁꯤꯡ ꯀꯣꯏꯕ ꯆꯠꯄ ꯂꯣꯏꯔꯒ ꯀꯩꯅꯣ ꯆꯠꯄꯅꯦꯕ ꯕꯖꯥꯔꯁꯨ ꯑꯃꯨꯛ ꯆꯪꯕꯅꯦꯕꯀꯣ ꯑꯩꯒꯤ ꯋꯥꯈꯜꯗꯅꯦꯕ ꯆꯝꯃꯉꯥ ꯑꯁ ꯈꯪꯗꯦ ꯍꯧꯖꯤꯛꯐꯥꯎ ꯑꯗꯨꯝ ꯉꯥꯎꯔꯤꯕꯀꯣ ꯑꯩꯗꯣ ꯎꯝ ꯑꯩꯒꯤ ꯋꯥꯈꯜꯗꯗꯤ ꯂꯤꯁꯤꯡ ꯑꯅꯤ ꯁꯨꯃꯥꯏꯅ ꯄꯨꯕ ꯃꯥꯟꯕ ꯄꯩꯁꯥꯗꯣ ꯑꯗꯨꯒ ꯄꯩꯁꯥꯗꯣ ꯇꯥꯔꯝꯃꯦ ꯁꯤꯅꯦꯕ ꯑꯩꯅ ꯈꯜꯂꯤꯁꯦ
ꯑ
ꯑꯗꯣ ꯑꯩꯅ ꯄꯩꯁꯥ ꯑꯃ ꯄꯥꯊ ꯊꯣꯛꯄꯗ ꯄꯣꯠ ꯆꯩꯩ ꯂꯩꯕꯁꯤꯡꯗꯣ ꯂꯤꯁꯤꯡ ꯑꯃꯒ ꯆꯥꯝꯃꯉꯥꯃꯨꯛ ꯁꯨꯔꯨꯔꯦꯕꯀꯣ ꯑꯗꯨ
ꯍ
ꯍꯧꯖꯤꯛ ꯑꯩ ꯀꯣꯛꯇꯀꯣ ꯂꯨꯄꯥ ꯆꯥꯝꯃꯉꯥꯗꯣ ꯑꯗꯨ ꯆꯥꯝꯃꯉꯥ ꯆꯠꯄꯤ ꯑꯅꯤ ꯑꯅꯤ ꯁꯨꯈꯤꯕꯒꯨꯝ ꯇꯧꯋꯦꯕ ꯍꯧꯖꯤꯛꯐꯥꯎ ꯉꯥꯎꯔꯤ ꯑꯩ
ꯗꯥꯏꯗꯥꯏ ꯀꯣꯏꯔꯨꯔꯦ ꯉꯁꯤꯗꯤ
ꯑꯁ ꯑꯩ ꯑꯩꯈꯣꯏꯗ ꯁꯥꯏꯀꯜ ꯊꯧꯕ ꯈꯛꯇꯅꯤꯗ ꯏꯅꯥꯎꯅꯨꯄꯥꯗꯣ ꯑꯃꯨꯛ ꯆꯠꯈ꯭ꯔꯅꯤ ꯑꯗꯨꯒꯤ ꯁꯥꯏꯀꯜ ꯊꯧꯔꯨꯁꯨ ꯌꯥꯏ ꯊꯧꯕ ꯆꯠꯄꯅꯤꯅ
ꯎꯝ
ꯁꯥꯏꯀꯜ ꯑꯍꯥꯟꯕ ꯊꯧꯕꯗꯤ ꯍꯩꯇꯦꯕꯀꯣ
ꯎꯝ
ꯍꯥꯏꯕꯗꯤ ꯀꯨꯏꯅ ꯊꯧꯔꯥ ꯊꯧꯗ꯭ꯔꯕꯅꯤꯅꯀꯣ ꯑꯃꯨꯛ ꯍꯦꯛ ꯀꯥꯈꯠꯂꯛꯄꯒ ꯊꯧꯕꯗꯣ ꯑꯩ ꯍꯩꯇꯕ ꯑꯗꯨ ꯏꯅꯥꯎꯅꯨꯄꯤꯗ ꯏꯕꯥꯅꯤꯗꯣ ꯑꯦꯛꯁꯤꯗꯦꯟ ꯊꯣꯛꯀꯦ ꯇꯧꯋꯦ
ꯅ ꯁꯩꯀꯜ ꯊꯧ ꯍꯩꯇ꯭ꯔꯣ ꯍꯥꯏꯔꯤꯁꯦ
ꯍꯩꯌꯦꯗ ꯑꯗꯣ ꯎꯝ ꯉꯁꯥꯏ ꯃꯤ ꯑꯁ ꯈꯪꯗꯦ ꯃꯤ ꯌꯥꯝ ꯃꯤ ꯌꯥꯝ ꯆꯠꯂꯒ ꯂꯩꯔꯗꯤꯀꯣ ꯑꯗꯨ ꯊꯧꯕꯗꯨꯣ ꯀꯤꯌꯦꯕ ꯃꯤꯉꯣꯟꯗ ꯊꯣꯝꯖꯤꯟꯒꯗ꯭ꯔꯥ ꯀꯤꯕꯗꯣ
ꯑꯗꯨ ꯀꯤꯔꯤ ꯐꯥꯎꯗꯤ ꯊꯧꯕ ꯍꯩꯔꯣꯏꯍꯦ ꯁꯨꯡꯍꯩ ꯍꯩꯔꯣꯏ
ꯑꯗꯨꯒ ꯉꯁꯥꯏ ꯀꯩꯅꯣ ꯍꯥꯏ ꯅꯨꯄꯥꯁꯤꯡ ꯂꯥꯛꯄ ꯑꯗꯨꯒ ꯁꯥꯏꯀꯜꯗ ꯊꯧꯔꯒ ꯏꯆꯦꯁꯨ ꯃꯥꯗꯨ ꯏꯆꯦ ꯑꯍꯟ ꯑꯅꯤ ꯏꯆꯦ ꯑꯅꯤꯗꯤ ꯒꯥꯔꯤ ꯃꯆꯥ ꯊꯧꯋꯦꯕꯀꯣ
ꯎꯝ
ꯑꯗꯣ ꯃꯕꯥꯅꯤ ꯏꯆꯦ ꯑꯃꯗꯤ ꯑꯃꯨꯛ ꯊꯧꯔꯨꯗ꯭ꯔꯦꯕ ꯀꯨꯏꯔꯦꯕ ꯑꯗꯨꯒ ꯁꯥꯏꯀꯜ ꯊꯧꯔꯒ ꯃꯤ ꯆꯠꯂꯒ ꯂꯩꯕꯗꯨꯕꯨ ꯆꯠꯊꯣꯛꯑꯣ ꯆꯠꯊꯣꯛꯑꯣ ꯑꯩ
ꯀꯤꯕꯒꯤꯅ ꯑꯗꯨꯗꯤ
ꯑꯅꯁꯨ ꯃꯩꯗ ꯍꯥꯏꯅꯦ ꯇꯧꯔꯤꯁꯦ
ꯏꯅꯥꯎꯅꯨꯄꯥ ꯀꯩꯅꯣꯗꯣ ꯑꯇꯣꯝꯕꯗꯣ
ꯎꯝ
ꯃꯥꯗꯤ ꯒꯥꯔꯤ ꯃꯆꯥꯐꯥꯎ ꯊꯧꯋꯦꯕ ꯃꯥꯗꯤ
ꯅꯨꯄꯥꯁꯤꯅꯦ ꯁꯤ ꯈꯛꯇꯅꯤ ꯅꯨꯄꯥꯁꯤꯅꯦ ꯑꯗꯨꯝ ꯋꯥꯟꯁ ꯁꯥꯏꯀꯜ ꯊꯧ ꯍꯩꯈ꯭ꯔꯗꯤ ꯑꯗꯨꯝ ꯒꯥꯔꯤꯗꯤ ꯂꯥꯏꯔꯗ
ꯑꯩꯁꯨ ꯍꯥꯏꯕꯅꯦ ꯑꯩꯒꯤꯁꯨ ꯇꯝꯕꯤꯌꯨ ꯍꯥꯏꯕꯅꯦ ꯌꯥꯗꯦ
ꯑꯦ ꯊꯥꯖꯗꯦ ꯑꯩ ꯅꯨꯄꯤ ꯅꯨꯄꯤꯅꯒꯥꯔꯤ ꯊꯧ ꯊꯧꯕ ꯊꯥꯖꯗꯦ
ꯑꯩꯅ ꯑꯩꯈꯣꯏ ꯏꯄꯥꯗ ꯀꯩꯅꯣ ꯍꯥꯏꯕꯅꯦ ꯑꯩꯅ ꯒꯥꯔꯤ ꯑꯆꯧꯕꯗꯣ ꯊꯒ ꯇꯝꯕꯤꯌꯣ ꯍꯥꯏꯕꯅꯦꯕꯀꯣ ꯑꯦ ꯑꯩꯅ ꯀꯥꯔ ꯐꯧꯕ ꯇꯝꯕꯤꯌꯣ ꯍꯥꯏꯔꯒ ꯑꯩꯈꯣꯏ ꯏꯄꯥꯗ ꯑꯗꯨ ꯑꯣꯏꯔꯗꯤ ꯅꯪ ꯍꯩꯅꯤꯡꯉꯗꯤ ꯑꯣꯇꯣ ꯇꯝꯃꯨꯔꯣ ꯍꯥꯏꯌꯦ
ꯎ
ꯑꯗꯨꯅꯦ ꯍꯥꯏꯗ꯭ꯔꯥ
ꯑꯗꯨ ꯑꯗꯨ ꯃ
ꯅꯪ ꯉꯥꯏꯕ꯭ꯔꯣ
ꯑꯁ ꯑꯩ ꯂꯣꯏꯃꯣ ꯍꯥꯏꯌꯦ
ꯏꯁꯁ ꯍꯥꯏꯔꯝꯗꯧ ꯃꯥꯥꯟꯅꯦꯦ
ꯄꯤꯛꯄꯒꯤꯁꯕꯨ ꯐꯂꯣ ꯍꯥꯏ
ꯅꯪꯁꯨ ꯃꯥꯏꯈꯦꯠ ꯃꯔꯨꯅꯤꯅ ꯂꯨꯅ ꯇꯧꯔꯝꯒꯅꯦꯕꯀꯣ
ꯂꯨ ꯇꯧꯔꯁꯨ ꯑꯗꯨꯝ ꯇꯝꯕꯤꯌꯦꯗ ꯄꯥꯏꯕꯗꯤ ꯂꯣꯏ ꯍꯩꯇꯕꯅꯤ ꯍꯥꯏꯕꯁ ꯑꯗꯨꯝ ꯏꯌꯥꯝꯕ ꯑꯃ ꯂꯩꯌꯦꯕ
ꯑꯣ
ꯑꯗꯨꯅ ꯂꯣꯏ ꯇꯝꯕꯤꯌꯦ ꯑ
ꯑꯗꯨꯗꯤ ꯅꯣꯏ ꯏꯃꯥꯒ ꯕꯕꯥꯒꯗꯤ ꯃꯕꯥꯅꯤ ꯈꯛꯇꯪ ꯂꯩꯕ꯭ꯔꯣ ꯈꯨꯟꯗ
ꯏꯃꯥ ꯃꯊꯟꯗ
ꯑꯁ ꯅꯨꯡꯉꯥꯏꯔꯝꯃꯣꯏꯌꯦ ꯑꯗꯨꯗꯤ
ꯎꯝ ꯏꯅꯦꯁꯂꯗ ꯏꯅꯦꯒ ꯀꯩꯅꯣ ꯑꯗꯨꯝ ꯌꯨꯝꯗ ꯈꯨꯟꯗ ꯂꯩ
ꯑꯣ ꯑꯗꯨ ꯑꯣꯏꯔꯁꯨ ꯍꯥꯏꯗꯤ
ꯏꯄꯥꯒꯤ ꯃꯅꯥꯎꯅꯨꯄꯤꯗꯣ
ꯑꯥ
ꯑꯃꯅ ꯌꯨꯝ ꯈꯨꯟꯗ ꯂꯩꯔ ꯑꯃꯅ ꯁꯤꯗ ꯂꯩꯌꯦꯕ
ꯑꯣ ꯑꯗꯨ ꯑꯣꯏꯔꯁꯨ ꯅꯨꯡꯉꯥꯏꯔꯝꯃꯣꯏ ꯍꯥꯏꯕꯗꯤ ꯃꯊꯟꯇ ꯑꯣꯏꯔꯗꯤ ꯅꯪꯒ ꯂꯩꯃꯤꯟꯅꯔ ꯂꯩꯃꯤꯟꯅꯅꯤꯡꯉꯝꯒꯅꯤꯕꯀꯣ
ꯂꯩꯃꯤꯟꯅꯅꯤꯡꯉꯁꯨ ꯎꯄꯥꯏ ꯂꯩꯇꯅꯤꯡꯉꯦ ꯐꯤꯕꯝꯁꯦ
ꯍꯣꯏ ꯑꯗꯨꯕꯨꯗꯤ ꯆ ꯑꯁ ꯈꯪꯗ꯭ꯔꯦꯗ
ꯑꯩꯁꯨ ꯑꯍꯟ ꯑꯣꯏꯔꯛꯄꯅꯤꯅꯀꯣ ꯀꯩꯅꯣ ꯀꯩꯀꯣꯅ ꯊꯕꯛ ꯇꯧꯗ꯭ꯔꯗꯤ ꯌꯥꯗꯕ ꯌꯦꯡꯉꯤꯅꯤ
ꯑꯣ ꯀꯩꯅꯣ ꯑꯦꯛꯖꯥꯝ ꯑꯗꯨꯝ ꯊꯥꯎꯑꯣ ꯀꯩꯅꯣ
ꯑꯩ ꯀꯩꯅꯣ ꯀꯩꯁꯨ ꯇꯧꯗ꯭ꯔꯗꯤ ꯌꯥꯔꯣꯏꯅꯦ ꯀꯅꯥꯅ ꯊꯥꯛꯄꯤꯅꯤ
ꯑꯗꯣ ꯍꯧꯖꯤꯛꯇꯤ ꯀꯜꯂꯤꯗꯅ ꯑꯗꯨ ꯍꯣꯠꯅꯅꯤꯡ ꯍꯣꯠꯅꯒꯗꯕ ꯃꯇꯝꯗꯗꯤ ꯐꯖꯅ ꯐꯣꯅꯍꯧꯕꯣ
ꯋꯥ ꯑꯦ ꯁꯤ ꯑꯦꯛꯖꯥꯝ ꯊꯥꯕ꯭ꯔꯥ ꯀꯣ ꯀꯂ ꯆꯣꯏꯔꯦ
ꯍꯟꯗꯛ ꯈꯜꯂꯅꯤ ꯍꯟꯗꯛ ꯈꯜꯂꯅꯤ ꯀꯔꯤꯝ ꯈꯜꯂꯨꯔꯅꯨ
ꯎꯣ
ꯅꯪꯕꯨꯗꯣ ꯏꯃꯥꯟꯅꯕꯤ ꯑꯃꯅ ꯎ ꯍꯥꯏꯌꯦꯕꯀꯣ ꯑꯩꯈꯣꯏ ꯈꯨꯟꯒꯤ ꯅꯨꯄꯥ ꯑꯃ ꯂꯩꯌꯦ ꯃꯥꯗꯤ ꯂꯩꯔꯤ ꯌꯥꯝ ꯄꯥꯏꯑ ꯍꯥꯏ
ꯊꯖꯔꯥ
ꯏꯁ ꯄꯥꯛꯑꯣ ꯑꯗꯨꯝ ꯑꯗꯣ ꯍꯟꯗꯛ ꯈꯜꯂꯅꯤꯁꯦꯅ ꯋꯥꯈꯜ ꯋꯥꯈꯜꯗꯣ ꯅꯨꯡꯉꯥꯏꯅ ꯂꯩꯊꯣꯛꯑꯣ
ꯑꯁ ꯅꯨꯡꯉꯥꯏꯕ ꯉꯝꯗꯣꯏꯅꯦ ꯅꯨꯡꯉꯥꯏꯊꯣꯛꯄ ꯉꯝꯗꯦ ꯑꯩ ꯑꯗꯨꯝ ꯁꯟꯅꯖꯥꯔꯦꯏ ꯊꯧꯗ꯭ꯔꯗꯤ ꯀꯃꯥꯏꯅ ꯇꯧꯅꯤ ꯃꯨꯛꯀ ꯆꯍꯤ ꯑꯃ ꯃꯥꯡꯉꯅꯤ
ꯃꯥꯡꯉꯣꯏꯌꯦ ꯑꯟꯗ ꯑꯗꯨꯝ ꯈꯟꯈ꯭ꯔꯅꯤꯌꯦ ꯑꯩꯗꯣ ꯉꯥꯎꯁꯤꯟꯅꯕꯒꯤꯅꯦ ꯑꯩꯁꯨ
ꯍꯨ ꯌꯦꯡꯕꯤꯌꯥ
ꯑꯁ
ꯎ
ꯏꯃꯥꯟꯅꯕꯤꯅ ꯀꯩꯅꯣ ꯇꯧꯋꯦ ꯄꯩꯁꯥ ꯇꯥꯜꯂꯣ
ꯇ
ꯀꯦ ꯑꯦꯐ ꯁꯤ ꯆꯥꯎꯔꯨꯁꯦ ꯍꯥꯏꯌꯦ
ꯑꯁ ꯌꯥꯗꯦꯀꯣ ꯃꯤ ꯃꯆꯥꯗꯤ
ꯑꯩꯁꯦ ꯀꯩꯅꯩꯅꯣ ꯇꯧꯋꯦ ꯄꯩꯁꯥ ꯇꯨꯡꯁꯤꯜꯂꯦꯕꯀꯣ ꯑꯩꯗꯣ
ꯑꯝ
ꯑꯩꯅ ꯑꯆꯥꯄꯣꯠ ꯆꯥꯒꯗꯕ ꯄꯩꯁꯥ ꯃꯌꯥꯝꯗꯣ ꯇꯨꯡꯁꯤꯟꯕꯗꯣ ꯄꯩꯁꯥ ꯃꯌꯥꯝ ꯑꯗꯨꯝ ꯇꯨꯡꯁꯤꯟꯕ ꯉꯝꯃꯦꯕ ꯑꯩꯗꯣ
ꯐꯔꯦ ꯀꯩꯅꯣꯖꯤ ꯅꯣꯡꯃ ꯇꯔꯤꯠ ꯄꯤꯣ
ꯑ ꯑꯦ ꯑꯗꯨꯗꯤ ꯍꯣꯏ ꯄꯤꯕꯤꯌꯦ ꯄꯤꯕꯤꯌꯦ ꯄꯩꯁꯥ ꯂꯩꯔꯀꯥꯟꯗꯀꯣ
ꯅꯣꯡꯃ ꯊꯦꯡꯅꯔꯗꯤ ꯇ꯭ꯔꯤꯠ ꯄꯤꯌꯣ
ꯑꯦ ꯅꯨꯄꯤꯅ ꯍꯥꯏꯗꯕꯤ ꯅꯨꯄꯥꯅ ꯍꯥꯏꯅꯦ ꯁꯤꯕꯨ
ꯎꯝ ꯎ ꯀꯩꯅꯣ ꯅꯪ ꯏꯀ꯭ꯋꯥꯂꯤꯇꯤ ꯄꯥꯝꯕ ꯅꯠꯇ꯭ꯔꯣ
ꯅꯨꯄꯥꯅ ꯇꯧꯒꯗꯕꯅꯦ ꯑꯗꯨꯗꯤ
ꯀꯩꯅꯣ ꯅꯨꯄꯥ ꯅꯨꯄꯤ ꯊꯕꯛ ꯈꯥꯏꯗꯦ ꯍꯥꯏ ꯅꯠꯇ꯭ꯔꯣ ꯅꯪ ꯉꯁꯦ
ꯑꯁ ꯑꯗꯨ ꯑꯣꯏꯁꯨ ꯑꯁꯤꯒꯨꯝꯕꯗ ꯆꯥꯕ ꯊꯛꯄꯗꯤ ꯅꯨꯄꯥꯅꯗꯧꯍꯒꯗꯕꯅꯤ
ꯈꯪꯗꯦ ꯑꯩꯗꯤ ꯅꯪ ꯉꯁꯥꯏ ꯍꯥꯏꯈ꯭ꯔꯕꯅꯤ
ꯃꯤꯊꯥꯏ ꯄꯤꯖꯒꯦ
ꯌꯥꯔꯦ
ꯌꯥꯔꯦ
ꯃꯤ ꯊꯥꯏ ꯀꯥꯏꯅ ꯃꯤ ꯊꯥꯏꯗꯤ ꯑꯩ ꯂꯧꯕꯤ
ꯅꯪ ꯃꯤ ꯃꯤꯊꯥꯏꯗ ꯂꯨꯄꯥ ꯃꯈꯥꯏ ꯃꯈꯥꯏ ꯄꯤꯕꯗꯣ ꯊꯦꯡꯅꯔꯤꯕꯣ